ꯍꯜꯂꯣ ꯇꯥꯔꯤꯕꯔꯣ ꯀꯩꯗꯧꯔꯤꯅꯣ
ꯑꯗꯨꯝ ꯐꯝꯔꯒ ꯂꯩꯌꯦ
ꯆꯥꯛꯂꯤ ꯑꯩ ꯑꯩꯁꯨ ꯆꯥꯛꯂꯤ ꯇꯥꯔꯤꯕ꯭ꯔꯣ
ꯆꯥꯈ꯭ꯔꯦ
ꯗꯣ ꯀꯔꯤ ꯌꯦꯟꯁꯥꯡ ꯆꯥꯔꯦ
ꯉꯁꯤꯗꯤ ꯏꯔꯣꯟꯕ ꯑꯣꯏꯅ ꯆꯥꯏꯌꯦ ꯅꯪꯗꯤ
ꯆꯥꯗ꯭ꯔꯦ ꯑꯩꯁꯦ
ꯍꯥꯥ
ꯆꯥꯗ꯭ꯔꯦꯕ
ꯀꯔꯤꯅꯣ
ꯍꯧꯖꯤꯛ ꯊꯦꯡꯉꯦ ꯆꯥꯡꯅ ꯇꯧꯅꯍꯦ ꯚꯥꯅ ꯖꯤꯕꯗ ꯇ꯭ꯋꯥꯡꯉꯅ ꯑꯦꯖꯤꯛ ꯀ ꯊꯩ ꯅ ꯍꯣꯏ ꯑꯣꯏ ꯑꯩꯈꯣꯏ ꯁꯤꯗ ꯃꯤ ꯑꯣ ꯀꯔꯤꯔꯥ ꯍꯥꯏꯕꯒ ꯑꯗꯨꯝ ꯄꯥꯎꯈꯨꯝ ꯄꯤꯕꯅꯦ ꯌ ꯀꯅꯦ ꯑꯩꯈꯣꯏꯒꯤ ꯃꯔꯨꯞꯁꯤꯡꯅ ꯂꯩꯥꯛꯏꯕꯅꯦ ꯑꯗꯨꯅꯤ ꯕꯣꯔꯣꯏꯒ ꯗꯌꯨꯇꯤ ꯇꯥꯏꯃꯤꯡ ꯂꯩꯕꯁꯨ ꯈꯪꯗꯕꯒꯤꯀꯣ ꯌꯨꯒ ꯊꯠꯄꯒ
ꯉꯁꯤꯗꯤ ꯁꯅꯕ ꯌꯦꯡꯉꯣꯏꯗ꯭ꯔꯣ
ꯅ
ꯍꯥꯝ
ꯑ ꯁꯄꯦꯟꯕꯨ ꯁꯄꯕꯨ ꯁꯄꯣꯎꯒꯅꯤ ꯇꯥꯏꯁꯦ ꯑꯣ ꯅꯪꯗꯤ
ꯑꯦꯗꯤ ꯔꯣꯅꯦꯜꯗꯣꯅꯦ
ꯍ ꯏꯕꯥꯅꯤ ꯆꯞ ꯃꯥꯟꯅꯩ
ꯎꯝ
ꯑꯩ ꯔꯔꯤꯅꯥꯣꯜꯗꯣ ꯅꯥꯟꯇꯦ ꯍꯦ ꯑꯩ ꯏꯁꯄꯦꯟꯟꯗꯅꯦ
ꯉ
ꯅꯪꯁꯨ ꯁꯄꯦꯟ ꯆꯠꯇ ꯅꯤ ꯃ ꯇꯥꯎꯒꯅꯣ ꯍꯦꯃ ꯊꯥꯎꯕꯗꯅꯦ
ꯑꯗꯨꯗꯤꯔꯣꯏꯅꯗꯣ ꯑꯣꯏꯅ ꯇꯧꯋꯦ
ꯑꯗꯨꯗꯤ ꯀꯅꯥꯅꯣ ꯉꯃ ꯌꯦꯡ
ꯍꯣꯏ ꯍꯣꯏ ꯀꯅꯥꯅ ꯉꯪꯕ꯭ꯔꯥ ꯌꯦꯡꯕꯁꯦ
ꯎꯝ ꯑꯗꯨꯝ ꯉꯃ ꯉꯃ ꯑꯣꯏ
ꯍꯣꯏ ꯍꯣꯏ ꯑꯗꯨꯝ ꯄꯥꯈꯪꯥ ꯄꯥꯈꯪꯅꯥ ꯀꯅꯥꯅꯣ ꯅꯪ ꯅꯨꯄꯤ ꯊꯤꯈꯕ꯭ꯔꯣ
ꯄ ꯈꯪꯅ ꯍꯥꯏꯣꯏ ꯄ ꯈꯪꯅꯤ
ꯃꯤꯁ ꯄꯥꯈꯪꯕ ꯋꯥꯔꯤꯔꯦꯁꯤꯅꯥꯕꯨꯗꯤ ꯅꯨꯡꯉꯥꯏꯔꯍꯦ
ꯅꯪꯗꯤ ꯅꯪꯗꯤ ꯌꯨꯝ ꯄꯥꯟꯈ꯭ꯔꯕꯣ
ꯄꯥꯟꯖꯌꯦ ꯗꯦꯁꯥ ꯃꯤꯅꯤꯍꯦ ꯍꯥꯏꯁ
ꯑꯥ ꯑꯩꯁꯨ ꯅꯨꯡꯉꯥꯏꯅꯦ ꯑꯗꯨꯗꯤ ꯆꯞ ꯃꯥꯟꯅꯩꯗ ꯑꯗꯨꯗꯤ
ꯍ ꯑꯗ ꯈꯪꯕ ꯌꯥꯏꯀꯣ ꯑꯗꯨꯝ ꯋꯥꯔꯤ ꯁꯥꯟꯕ ꯌꯥꯏꯀꯣ
ꯍꯣꯏ ꯑꯗꯨꯝ ꯈꯪꯕꯤ ꯌꯥꯏ ꯍꯣꯏ ꯀꯔꯤꯁꯨꯦ ꯀꯥꯏꯅꯦ
ꯍꯣꯏ ꯑꯗꯣ ꯀꯥꯏꯗꯦ ꯍꯥꯏ ꯍꯣꯏ ꯀꯥꯏꯗꯦ ꯍꯥꯏꯔꯒ ꯂꯩꯗꯤ ꯀꯔꯤ ꯇꯧꯗꯣꯏꯕ
ꯂꯩꯗꯦꯍꯦ ꯅꯪ ꯑꯗꯨꯝ ꯑꯩꯕꯨ ꯋꯥꯔꯤ ꯁꯥꯗꯤ ꯑꯗꯨꯝ ꯈꯪꯂꯛꯀꯅꯤꯗ
ꯂꯩꯇꯦ ꯍꯥꯏꯔꯒ ꯂꯩꯔꯦ ꯑꯗꯨꯗꯤ ꯑꯩꯗꯤ ꯑꯩꯒꯤ ꯊꯝꯃꯣꯏ ꯀꯥꯏꯒꯅꯤꯀꯣ
ꯅꯪ ꯑꯩꯕꯨ ꯋꯥꯔꯤ ꯁꯥꯔꯗꯤ ꯑꯗꯨꯝ ꯈꯪꯂꯛꯀꯅꯤꯕ
ꯍꯣꯏꯅꯦ ꯅꯪꯒꯤ ꯈꯣꯟꯖꯦꯜ ꯇꯥꯕꯒꯤ ꯅꯨꯡꯁꯤꯕ ꯐꯥꯎꯈ꯭ꯔꯕ ꯑꯩꯁꯦ
ꯎꯝ ꯆꯤ ꯀꯟꯁꯤ ꯌꯥꯝ ꯌꯥꯝ ꯂꯣꯃꯦꯦ ꯏ ꯀꯅꯤꯗ
ꯅꯪꯗꯤ ꯅꯨꯡꯁꯤꯕ ꯐꯧꯗ꯭ꯔꯕ ꯀꯔꯤꯅꯣ
ꯑꯗꯨꯝ ꯐꯥꯎꯕꯗꯤ ꯐꯥꯎ ꯂꯥꯛꯀꯦꯕ ꯑꯗꯨꯝ ꯀꯔꯤꯔꯥ ꯀꯔꯤ ꯍꯥꯏꯁꯤꯔꯥ ꯍꯧꯖꯤꯛꯀꯥꯟꯁꯦ ꯊꯒꯥ
ꯍꯣꯏ ꯍꯣꯏ
ꯐꯖꯕꯥ ꯍꯗ꯭ꯔꯕꯥꯗ
ꯑꯣ ꯑꯗꯨꯗꯤ ꯅꯪ ꯅꯨꯄꯤ ꯍꯥꯟꯅ ꯅꯨꯄꯤ ꯀꯣꯏꯕ ꯃꯥꯜꯂꯦ ꯑꯗꯨꯗꯤ
ꯀꯣꯣꯏꯇꯦꯗ ꯑꯩ ꯍꯧꯖꯤ
ꯊꯥꯖꯕ ꯂꯩꯇꯦ ꯍꯥꯏꯕꯗꯤ ꯅꯪ ꯀꯣꯏꯔꯒ ꯅꯪꯕꯨ ꯍꯣꯡꯗꯣꯛꯄ ꯀꯔꯤ ꯇꯧꯕ꯭ꯔꯥ ꯑꯃꯒꯤ ꯁꯣꯏ ꯑꯩꯅ ꯂꯩꯔꯝꯒꯅꯤ ꯑꯗꯨꯒꯤ ꯑꯣꯏꯔꯝꯒꯅꯤ
ꯃꯥ ꯃꯥꯗꯣ ꯏꯕꯥꯅꯤ ꯑꯗꯨꯝ ꯊꯦꯡꯅꯁꯨ ꯑꯃꯇꯣꯛ ꯊꯦꯡꯅꯑꯗꯦ ꯑꯗꯨꯝ ꯐꯣꯟꯗꯅ ꯑꯗꯨꯝ ꯐꯪꯅꯕ
ꯎ
ꯅꯥꯗꯤꯅ ꯃ ꯃꯥꯁꯦ ꯎꯝ ꯀꯔꯤꯔ ꯝꯁꯨꯣ ꯂꯥꯏꯕ
ꯍꯣꯏ ꯍꯣꯏ ꯑꯗꯨ ꯏꯕꯥꯅꯤꯁꯨ ꯅꯣꯡꯃꯗꯤ ꯊꯤꯡꯉꯛꯁꯦ
ꯑꯗꯨ ꯌꯥꯌꯦ ꯑꯩ ꯁꯤ ꯊ ꯎꯝ ꯆꯂꯦ ꯆꯍꯤ ꯑꯅꯤ ꯂꯣꯏꯔꯒ ꯂꯥꯛꯀꯅꯤ
ꯑꯣ ꯍꯣ ꯅꯪ ꯏꯁꯇꯗꯤ ꯇꯧꯕ꯭ꯔꯥ
ꯑꯁ ꯊ ꯁꯨꯕꯅꯦ ꯑꯁꯦꯁꯨ ꯀꯔꯤꯁꯨ ꯈꯪꯗꯦ ꯑꯩꯁꯦ ꯅꯣꯏ ꯑꯩꯒꯤ ꯃꯔꯝꯗ ꯈꯪꯉꯗꯤ ꯑꯩꯈꯣꯏ ꯋꯥꯔꯤꯔꯤ ꯁꯥꯅꯤꯡꯕ ꯂꯥꯏꯔꯒꯅꯤ ꯍꯥꯏꯁꯦ ꯀ꯭ꯂꯥꯁꯁꯨ ꯐ ꯁ꯭ꯀꯨꯜꯁꯨ ꯐꯖꯅ ꯇꯥꯕꯤ ꯇꯥ ꯀꯥꯗꯦ ꯅꯣꯏꯗꯅ ꯀꯥ ꯀꯥꯔꯝꯒꯅꯤ ꯀꯣ
ꯑꯗꯨꯒꯨꯝꯕ ꯄꯥꯈꯪꯕꯨꯅꯦ ꯑꯩꯅ ꯄꯥꯝꯂꯤꯁꯦ
ꯆꯤꯡꯅ ꯆꯤꯡꯒꯅ
ꯅꯈꯣꯏꯒꯨꯝꯕ ꯄꯥꯈꯪꯕꯅꯦ ꯑꯩꯅ ꯊꯤꯔꯤꯁꯦ
ꯑꯗꯨ ꯂꯣꯏ ꯂ ꯍꯥꯏ ꯁꯨ ꯌꯥꯏ ꯑ ꯅꯪꯅ ꯀꯔꯤ ꯍꯥꯏꯗꯣ ꯑꯩ ꯉꯥꯡꯕ ꯍꯥꯏꯇꯕꯒꯦꯀꯣ ꯑꯗꯨꯒꯒꯤꯅꯦ ꯃ ꯁꯤꯃ ꯃꯔꯤ ꯆꯥꯒꯅꯦ ꯆꯥꯒꯅꯦ ꯍꯧ
ꯆꯥꯛ ꯅꯪ ꯆꯥꯗꯗꯤ ꯑꯩꯁꯨ ꯉꯁꯤꯗꯤ ꯇꯨꯡꯕ ꯉꯝꯃꯔꯣꯏꯍꯦ ꯅꯪ ꯆꯥꯗꯤ ꯎꯝ
ꯑꯦ ꯑꯗꯨꯝ ꯇꯧꯒꯅꯤꯨꯗ ꯅꯁꯥꯛ ꯆꯍꯟꯒꯅꯨ ꯋꯥꯟ ꯅ ꯆꯥꯒꯅꯤꯍꯦ ꯑꯩ ꯁꯥꯒꯦꯅꯦꯁ ꯑꯣ ꯆꯒꯅꯤ ꯏꯁ ꯆꯒꯅꯤ
ꯍꯣꯏ ꯍꯣꯔꯂꯦꯟ ꯆꯥꯔꯒ ꯕꯣꯁ ꯅꯥꯕ ꯌꯦꯡꯉꯨꯀꯣ
ꯍꯣꯏ ꯍꯣꯏ ꯄꯨꯡ ꯄꯨꯡ ꯑꯅꯤ ꯑꯦ ꯄꯨꯡ ꯑꯅꯤ ꯑꯗꯨ ꯑꯗꯨ ꯅꯠꯇꯦꯍꯦ ꯑꯗꯨ ꯇꯦꯟ ꯊꯔꯇꯤ ꯋꯥꯦ ꯆꯥꯒꯦꯅꯦ
ꯍꯧꯖꯤꯛ ꯉꯜꯂꯦꯕ ꯆꯥꯅꯤꯡꯗꯕꯒꯤꯅꯦ ꯀꯔꯤ ꯀꯔꯤꯁꯨꯨ ꯈꯅꯤꯒꯅꯤꯗ
ꯑꯩꯗꯤ ꯀꯩꯅꯣꯝ ꯑꯃ ꯂꯩꯕꯒꯤꯔꯅ ꯈꯟꯕ
ꯍꯗꯤ ꯀꯔꯤꯁꯨ ꯑꯗꯨꯝꯒꯨꯝꯕ ꯂꯩꯇꯦ ꯑꯩ ꯀꯔꯤꯅꯣ ꯑꯗꯨꯒꯨꯝꯕ ꯇꯦꯟꯁꯟ ꯍꯧꯖꯤꯛ ꯂꯩꯇꯦ ꯑꯗꯨꯝ ꯍ
ꯑꯦ ꯑꯗꯨꯗꯤ ꯑꯩꯅ ꯀꯣꯜ ꯇꯧꯔꯛꯇꯕꯒꯤꯔꯣ
ꯁꯨ ꯑꯦꯔꯝꯒꯅꯤ ꯌꯥ ꯑ ꯑꯩꯅ ꯅꯪꯉꯣꯟꯗ ꯇꯧꯔ ꯑꯣ ꯍꯥꯏꯕ ꯅ ꯆꯒꯤꯁꯦ ꯑꯩꯁꯦ ꯋꯥꯜꯗ ꯀꯔꯤ
ꯒꯅꯤꯅꯦ
ꯑꯩꯁꯨ ꯅꯪꯒꯤ ꯈꯨꯟꯖꯥ ꯇꯥꯔꯗꯤ ꯂꯩꯦꯕ ꯉꯝꯗꯕꯒꯤ
ꯑꯦ ꯑꯗꯨꯗꯤ ꯌꯥꯝ ꯅꯨꯡꯉꯥꯏꯌꯦ ꯎꯝ ꯑꯗꯨꯝ ꯄꯥꯎ ꯐꯥꯎꯅꯕ ꯌꯥꯗ꯭ꯔꯥ ꯅꯣꯏ ꯅꯪ ꯅꯣꯏ ꯌꯨꯝꯗꯔ ꯑꯥꯗꯔꯥ ꯂꯩꯕ꯭ꯔꯥ ꯌ
ꯍꯣꯏ ꯌꯨꯝꯗ ꯑꯗꯨꯝꯅꯦꯌꯦ
ꯑꯗꯨꯨꯒꯤ ꯌꯗꯦ ꯌꯨꯝꯗꯔ ꯂꯥꯏꯔꯕꯔ
ꯍꯣꯏ ꯍꯣꯏ
ꯑꯣ ꯅꯪ ꯏ ꯅꯅꯥꯅꯄꯥ ꯅꯪ ꯏꯕ꯭ꯔꯗ ꯀ ꯌꯥꯅ ꯏꯕ
ꯑꯩꯦ ꯅꯣ
ꯑꯣ ꯑꯗꯨꯗꯤ ꯅꯪꯅ ꯍꯥꯏꯅꯗ
ꯍꯣꯏ ꯑꯅꯍꯥꯟ
ꯑꯣ ꯌꯥꯝ ꯑꯩꯗꯤꯗꯧꯅꯦ ꯑꯩꯈꯣꯏꯗ ꯃꯤ ꯌꯥꯝꯕꯅꯦ ꯑꯩꯒꯤ ꯏꯆꯦ ꯑꯩꯒꯤ ꯏꯆꯦ ꯑꯍꯨꯝꯅꯦ ꯃꯣꯏꯗꯤ ꯌꯣꯟ ꯄꯥꯥꯟ ꯈꯕꯅꯦ ꯃꯣꯏꯗꯤ ꯌꯨꯝ ꯄꯥꯟꯈ꯭ꯔꯕꯅꯦ ꯑꯩ ꯑꯃꯩꯜꯗ ꯑꯩꯒꯤ ꯑꯩꯒꯤ ꯎꯝ ꯅꯅꯥꯎ ꯅꯅꯥꯎꯅ ꯅꯨꯄꯥ ꯑꯃꯅꯦ ꯑꯩꯒꯤ ꯕ꯭ꯔꯗꯔꯁꯦ ꯃꯔꯤꯅꯦ ꯃꯣꯏ ꯑꯗꯤ ꯂꯍꯣꯡ꯭ꯔꯦ ꯎꯝ ꯑꯍꯨꯝ ꯑꯣ ꯑꯅꯤ ꯑꯅꯤꯁꯦ ꯑꯅꯤꯁꯦ ꯂꯨꯍꯣꯡꯉꯈ꯭ꯔꯦ
ꯎꯝ ꯑꯗꯨꯗꯤ ꯃꯤ ꯌꯥꯝꯃꯦꯍꯦ
ꯍꯣꯏ ꯃꯤ ꯌꯥꯝꯃꯦ
ꯎꯝ
ꯍ ꯂꯅꯨꯡ ꯂ
ꯍꯣꯔꯦꯟ ꯍꯣꯔꯦꯟ ꯀꯅꯥ ꯀꯅꯥ ꯌꯦꯡꯗꯣꯏꯅꯣ ꯕꯣꯜ ꯁꯅꯥꯕꯗꯣ
ꯏꯊꯟ ꯅꯠꯇꯦꯗ ꯑꯩꯈꯣꯏ ꯃꯔꯨꯞꯁꯤꯡꯒ ꯑꯗꯨꯝ ꯒꯦꯝ ꯁꯥꯅꯥꯕ
ꯑꯣ ꯏꯊꯟꯗ ꯌꯦꯡꯕꯗꯤ ꯅꯨꯡꯉꯥꯏꯇꯦꯍꯦ ꯄꯨꯂꯞ ꯌꯦꯡꯕꯅ ꯅꯨꯡꯉꯥꯏꯕꯅꯦ
ꯍꯣꯏ ꯕꯣꯔꯤꯡ ꯇꯧꯋꯦ ꯅꯪ ꯂꯩꯔꯗꯤ ꯏꯕꯥꯅꯤ ꯌꯦꯡꯅꯕꯁꯨ ꯌꯥꯕ ꯑꯗꯨ ꯅꯥꯞ ꯅꯥꯞꯀ ꯌꯥꯝ ꯅꯥꯞ ꯅꯥꯞꯇ ꯂꯩꯕꯒꯤ ꯑꯗꯨꯒꯤ ꯌꯥꯗꯕꯒꯤꯅꯦ ꯑꯗꯨꯝ
ꯍꯣꯏ ꯍꯣꯏ ꯑꯗꯨ ꯍꯥꯏꯗꯤ ꯂꯩꯃꯤꯟꯅꯌꯦꯅ ꯈꯜꯂꯒ ꯌꯦꯡꯅꯁꯤ ꯢꯕꯅꯤ
ꯍꯣꯏ ꯍꯣꯏ ꯑꯗꯨꯝ ꯌꯦꯡꯅꯁꯦ ꯢꯕꯥꯅꯤꯗꯤ ꯅꯪꯗꯤ ꯎꯝ ꯁ꯭ꯀꯨꯜ ꯀꯥꯕ ꯇꯣꯛꯈ꯭ꯔꯕ
ꯅꯥꯔꯒ ꯂꯩꯌꯦ
ꯑꯣ ꯑꯗꯨꯗꯤ ꯌꯥꯝ ꯐꯩꯌꯦ ꯌꯥꯝ ꯐꯩꯌꯦ ꯐꯖꯅ ꯐꯖꯅ ꯀꯥꯎꯑꯣ ꯐꯖꯅ ꯍꯣꯠꯅꯕꯤꯌꯣ
ꯍꯣꯏ ꯍꯣꯏ
ꯑꯩꯈꯣꯏꯁꯦ ꯑꯩꯈꯣꯏꯒꯤ ꯄꯨꯟꯁꯤꯁꯦ ꯀꯔꯤ ꯍꯥꯏꯁꯤꯔ ꯑꯩꯈꯣꯏ ꯅꯨꯄꯥꯒꯤ ꯄꯨꯟꯁꯤꯁꯦ ꯌꯥꯝ ꯂꯨꯝꯃꯦ ꯅꯣꯢꯒꯤꯗꯤ ꯈꯥꯔ ꯐꯩꯌꯦ
ꯍꯥꯏꯌꯦ ꯂꯩꯔ ꯇꯝꯃꯦ ꯍꯥꯏꯔꯁꯨ ꯈꯪꯗ꯭ꯔꯦꯗ
ꯋꯥꯕꯁꯤꯅ ꯀꯔꯤ ꯇꯧꯗꯣꯏꯅ ꯈꯪꯗ꯭ꯔꯦ
ꯋꯥ ꯋꯥꯕ ꯃꯇꯝꯁꯨ ꯂꯩ ꯂꯥꯛꯄꯅꯤ ꯑꯗꯨꯝ ꯅꯨꯡꯉꯥꯏꯕ ꯃꯇꯝꯁꯨ ꯂꯥꯛꯄꯅꯤ
ꯍꯣꯏ ꯍꯣꯏ ꯄꯨꯟꯁꯤꯗꯤ ꯑꯗꯨꯃꯥꯏꯅ ꯇꯧꯕꯅꯤꯅ
ꯍꯣꯏ ꯍꯣꯏ ꯕꯟꯊꯤ ꯃꯅꯝꯅꯦ ꯍꯥꯏꯕꯗꯣ
ꯍꯣꯏ ꯍꯣꯏ ꯆꯨꯝꯃꯤ
ꯑꯗꯨꯒꯤ ꯄꯥꯈꯪ ꯊꯤꯔꯒ ꯂꯩꯕꯅꯤ
ꯍꯩ ꯍꯣ ꯅꯊꯟꯗꯔ ꯂꯩꯥꯕꯗꯣ ꯢꯃꯥ ꯏꯄꯥꯗꯤ ꯇꯨꯝꯈ꯭ꯔ ꯑꯣ ꯢꯃꯥ ꯏꯄꯥꯗꯤ ꯇꯨꯝꯒ꯭ꯔꯕ
ꯍꯣꯏ ꯇꯨꯝꯈ꯭ꯔꯦ ꯃꯈꯣꯏꯗꯤ
ꯋꯥꯕꯒꯤ ꯇꯝꯔꯝꯒꯅꯤ ꯑꯩꯈꯣꯏ ꯏꯃꯥ ꯏꯄꯥꯗꯤ ꯌꯥꯝ ꯁꯣꯟꯈ꯭ꯔꯕ ꯅꯠꯇ꯭ꯔꯒ
ꯍꯥ ꯀꯟꯅꯗꯤ ꯁꯣꯟꯗ꯭ꯔꯤꯗ
ꯑꯣ
ꯅꯪꯒꯤꯗꯤ
ꯑꯈꯣꯏ ꯏꯃꯥ ꯏꯄꯥꯁꯨ ꯍꯣꯏ ꯑꯗꯨꯝ ꯍꯧꯖꯤꯛ ꯀꯩꯅꯣ ꯇꯧꯗꯦꯗ ꯑꯗꯨꯝ ꯑꯗꯨꯒꯤ ꯌꯥꯝ ꯅꯨꯡꯉꯥꯏꯔꯒ ꯂꯩꯌꯦ
ꯍꯣꯏ ꯑꯗꯨꯝ ꯌꯨꯝꯗ ꯂꯣꯏꯅꯃꯛ ꯄꯨꯂꯞ ꯂꯩꯕ꯭ꯔꯥ ꯅꯠꯇ꯭ꯔꯒꯅ ꯀꯃꯥꯏꯅ ꯇꯧꯕꯅꯣ
ꯍꯥ
ꯌꯨꯝꯗ ꯄꯨꯂꯞ ꯂꯩꯕ꯭ꯔꯥ
ꯀꯔꯤ ꯍꯥꯏꯕ
ꯌꯨꯝꯗꯀꯣ
ꯍꯣꯏ
ꯏꯃꯥ ꯕꯥꯕꯥꯁꯨ ꯂꯣꯢꯅꯃꯛ ꯄꯨꯨꯝꯂꯞ ꯂꯩꯕ꯭ꯔꯥ ꯍꯥꯏꯕ
ꯍꯧꯖꯤꯛꯇꯤ ꯑꯩ ꯃꯄꯥꯟꯗꯅꯦ ꯏꯃꯥ ꯏꯄꯥꯗꯤ ꯃꯈꯣꯏ ꯆꯤꯡꯗ ꯂꯩꯌꯦ
ꯑꯣ ꯑꯣ
ꯍꯥꯏ ꯄꯥꯟꯗ ꯊꯕꯒ ꯆꯕ ꯆꯠꯕꯀ ꯍꯥꯏꯏꯁꯦ ꯅꯄꯥꯁꯤꯡꯁꯨ ꯊꯕꯛ ꯁꯨꯇ꯭ꯔꯁꯨ ꯌꯥꯗꯦ ꯁ ꯑꯗꯨꯔꯁꯨ ꯀꯔꯤꯅꯣ ꯁꯤꯚꯤꯡꯧ ꯄ꯭ꯂꯥꯟ ꯇꯧꯗ꯭ꯔꯗꯤ ꯌꯥꯔꯦ ꯑꯩꯈꯣꯏ ꯅꯨꯄꯥꯁꯤꯡ
ꯍꯣꯏ ꯑꯗꯨꯅꯦ ꯄꯨꯟꯁꯤ ꯄꯨꯟꯁꯤꯁꯦ ꯊꯕꯛ ꯂꯩꯇ꯭ꯔꯗꯤ ꯍꯤꯡꯕ ꯉꯝꯗ꯭ꯔꯦ
ꯍꯣꯏ ꯄꯦꯁꯤꯡꯅꯦ ꯈꯅꯥꯗꯤ ꯐꯥꯏꯕ ꯎꯝ ꯅꯣꯏꯕꯨꯗꯤ ꯅꯨꯄꯥꯅ ꯂꯧꯔꯒ ꯑꯗꯨꯝ ꯀꯔꯤꯅ ꯑꯗꯨꯝ ꯇꯥꯎ ꯇꯎ ꯀꯕ ꯑꯩꯈꯣꯏ ꯑꯩꯈꯣꯏ ꯑꯩꯈꯣꯏꯒꯤ ꯄꯥꯈꯪꯒꯤ ꯄꯨꯟꯁꯤꯁꯤꯅꯦ ꯀꯗꯥ ꯂꯨꯝꯕ ꯂꯩ ꯑꯗꯨ ꯄꯗ꯭ꯔꯁꯨ ꯎꯝ
ꯑꯩꯅ ꯑꯩꯅ ꯊꯕꯛ ꯇꯧꯗꯤ ꯌꯥꯔꯦ ꯑꯗꯨꯅ
ꯐꯦ ꯎꯝ ꯅꯨꯄꯤꯅ ꯑꯩꯈꯣꯏꯕꯨ ꯇꯁꯦꯡꯅ ꯑꯗꯨꯝ ꯅꯨꯡꯁꯤꯔ ꯑꯗꯨꯝ ꯂꯩꯕꯗꯤ ꯌꯥꯝ ꯑꯩꯈꯣꯏꯁꯨ ꯀꯔꯤꯔꯥ ꯁꯄꯣꯔꯠ ꯇꯧꯕ ꯑꯗꯨꯝ ꯂꯩꯗꯤ ꯑꯩꯈꯣꯏꯕꯨ ꯑꯩꯈꯣꯏꯁꯨ ꯌꯥꯝ ꯅꯨꯡꯉꯥꯏꯀꯣ ꯑꯗꯨꯝ
ꯎꯝ ꯎꯝ
ꯑꯗꯨꯝꯕ ꯃ ꯃꯇꯝ ꯋꯥꯕ ꯃ ꯃꯇꯝꯅ ꯆꯄ ꯆ ꯇꯧ ꯑ ꯑꯗꯨꯝ ꯋꯥꯕ ꯃꯇꯝꯗ ꯑꯗꯨꯝ ꯅꯨꯄꯤꯁꯤꯡꯗꯨ ꯀꯔꯤꯔꯥ ꯑꯗꯨꯝ ꯂꯥꯛꯏꯀꯣ ꯑꯗꯨꯝ ꯌꯥꯝ ꯁꯥꯕꯗꯣ ꯑꯗꯨꯒꯤꯅꯤꯅ
ꯎꯝ ꯑꯩꯗꯤ ꯑꯗꯨꯃꯥꯏꯅ ꯇꯧꯔꯗ꯭ꯔꯣꯏ ꯅꯪꯕꯨꯗꯤ ꯂꯨꯟꯅ ꯇꯧꯗꯣꯏꯅꯤ ꯁꯞꯄꯣꯔꯠ ꯇꯧꯗꯣꯏꯅꯤ
ꯑ ꯃꯥꯅꯤ ꯅꯣꯡꯃꯔꯤ ꯅꯥꯕ ꯇꯔꯦ ꯑꯗꯨꯝꯅꯥ ꯈꯪꯕ
ꯅꯪ ꯃꯔꯤ ꯁꯣꯏꯗꯅ ꯊꯦꯡꯅꯔꯁꯤꯦꯀꯣ
ꯍꯣꯏ ꯑꯩ ꯂꯥꯛꯄ ꯃꯇꯝꯗ ꯍꯥꯏꯔꯛꯀꯦ ꯑꯩ ꯆ